ꯍꯂꯣ ꯆꯥꯛ ꯆꯥꯕ ꯇꯣꯛꯇ ꯉꯥꯏ
ꯛꯇ ꯊꯥ ꯇꯉ
ꯉꯁꯥꯏ ꯅꯨꯡꯊꯤꯟ ꯑꯩꯈꯣꯏꯅꯤ ꯍꯣꯏ ꯆꯠꯂꯨꯔꯦꯀ ꯍꯥꯥ
ꯅꯤꯡ ꯋꯥꯁꯤꯅ ꯅꯨꯡꯉꯥꯏꯇ ꯃꯥꯅꯦꯦ ꯍꯥꯏꯗꯤꯕꯨꯗꯤ ꯌꯥꯔꯦ
ꯀꯩꯝ ꯇꯧꯗꯦꯅ ꯑꯩꯒꯤꯗꯤ ꯑꯩꯈꯣꯏꯅꯦ ꯍꯣꯏꯗ ꯃꯅꯤꯡꯗ ꯃꯅꯤꯡꯗ ꯎꯝ ꯀꯦꯕ ꯆꯠꯂꯨꯕ ꯃꯩꯒꯤ ꯊꯪꯅꯕꯗ ꯂꯨꯍꯣꯡꯕ ꯂꯩꯌꯦꯦ
ꯎꯝ ꯑꯗꯨ ꯀ ꯌꯥꯝ ꯅꯠꯈꯤꯗꯣꯏꯅꯦ ꯑꯩꯣꯏ ꯃꯦꯝꯗ
ꯍꯥꯥ
ꯀ ꯅ ꯀꯦꯕ
ꯅꯪꯑꯦ ꯀꯩꯅꯣ ꯇꯧꯕꯒꯦ ꯑꯩꯈꯣꯏ ꯑꯍꯨꯝ
ꯑꯍꯣꯥ ꯀꯅꯥ ꯀꯅꯥ ꯑꯣ ꯅꯣꯏꯃꯤꯁ ꯍꯃ
ꯎꯅꯤꯁ ꯑꯍꯨꯝ
ꯄꯨꯨꯡ ꯀꯌꯥ ꯍꯂꯛ ꯀꯌꯥ
ꯑꯩ ꯑꯉꯥꯡ ꯇꯨꯏꯁꯟ ꯇꯧꯔꯝꯗꯥ ꯄꯨꯡ ꯃꯔꯤ ꯁ꯭ꯋꯥꯏꯗ ꯍꯜꯂꯤ
ꯎꯝ
ꯑꯃ ꯃꯈꯥꯏꯔꯣ ꯑꯃ ꯃꯈꯥꯏ ꯑꯗꯩ ꯊꯣꯛꯄꯅꯦꯕ ꯑꯥꯗ ꯇꯥꯔ ꯄꯨꯡ ꯃꯔꯤ ꯄꯨꯡ ꯑꯥꯗ ꯌꯧꯕꯗꯣ ꯄꯔꯤ ꯇꯥꯗ꯭ꯔꯣꯕꯅꯤ ꯍꯥꯏ ꯅꯛꯁꯨ ꯈꯣꯡ ꯆꯠꯄꯅꯤꯅꯅꯦ
ꯎꯝ
ꯑꯗ ꯅꯣꯡꯁꯨ ꯇꯥꯁꯜꯂꯤꯗꯅ
ꯎ
ꯑꯗꯨꯗꯒꯤ ꯍꯥꯏꯗꯤ ꯑ ꯅꯣꯡꯕꯨꯗꯤ ꯐꯔ ꯆꯠꯄ ꯅꯣꯡ ꯐꯔ ꯆꯠꯄꯗꯣ ꯑꯃ ꯂꯝꯕꯤ ꯆꯣꯠ ꯆꯣꯠ ꯂꯥꯎꯕꯅꯤꯅ ꯊꯨꯜ ꯆꯠ ꯆ ꯆꯠꯕꯁꯨ ꯌꯥꯗꯕꯗꯣ ꯀꯪꯗꯕꯅꯤꯅ
ꯑꯥ
ꯑꯗꯨ ꯈꯪꯗ ꯍꯥꯏꯁꯦ ꯄꯩꯁꯥꯕꯨ ꯍꯥꯏꯗꯤ ꯀꯣꯏꯂꯥꯁꯄꯨꯗꯤ ꯂꯣꯏ ꯊꯥꯔꯦꯗ ꯃꯇꯦꯛ ꯑꯃꯇꯪꯅꯤꯗ
ꯅꯣꯏ ꯖꯒꯥ ꯊꯥꯗ꯭ꯔꯦ ꯍꯥꯏꯌꯦꯦ
ꯑꯥ ꯑꯩꯈꯣꯏꯒꯤꯗꯤ ꯊꯥꯗ꯭ꯔꯦ ꯑꯩꯈꯣꯏ ꯂꯥꯏꯔꯛꯇꯤ ꯊꯥꯗ꯭ꯔꯦ ꯑꯩꯈꯣꯏ ꯂꯥꯏꯔꯛꯇꯤ ꯊꯥꯗ꯭ꯔꯦ
ꯍꯣꯏ ꯂꯩꯔꯦꯅ ꯀꯩꯗꯧꯕꯗꯗꯤꯤꯊꯥꯔꯣꯏꯅꯣ
ꯑ ꯃꯣꯏꯅ ꯈꯣꯡꯕꯥꯟꯗꯣ ꯇꯧꯊꯣꯛꯑꯒ ꯗ꯭ꯔꯦꯟ ꯆꯅꯤ ꯆꯜꯂꯒ ꯂꯣꯏꯁꯟꯗꯕꯅꯤꯅ ꯃꯤꯗꯣ ꯊꯥꯕ ꯌꯥꯗꯗꯅ ꯄꯗꯨ ꯑ ꯍ ꯊꯥꯗꯤ ꯀꯩꯅꯣ ꯇꯧꯔꯑꯒꯦꯀꯣ ꯑꯃ ꯃꯥꯏ ꯃꯤꯠꯆꯦ ꯒ꯭ꯌꯥꯃꯦꯟ ꯇꯥꯗꯕꯗꯣ
ꯎꯝ
ꯃꯥꯁꯤꯦ ꯃꯔꯃꯔꯨ ꯑꯣ ꯃꯃꯔ ꯃꯔ ꯃꯔꯨꯝ ꯇꯧꯕ ꯌꯥꯝ ꯍꯧꯔꯦꯕ ꯃꯥꯥꯏꯁꯦ
ꯅꯪ ꯂꯥꯏꯖꯦ
ꯑꯥ ꯁꯥ ꯆ ꯂꯥꯏ ꯀꯁꯨꯏ
ꯑꯩ ꯇ ꯀꯝꯕꯒꯤ ꯃꯥꯗꯦ ꯍꯥꯏꯗꯤ ꯃꯤ ꯃꯤ ꯈꯤꯇꯪ ꯆꯨꯑꯕꯨ ꯎꯎ ꯌꯥꯔꯦ
ꯑ ꯑꯩꯅꯅꯦꯦ ꯃꯤꯔꯥꯡꯒꯨꯝꯕ ꯎꯕꯁꯦ ꯑꯗꯨꯝ ꯇꯤꯜꯂꯛꯕ ꯆꯨꯗꯦꯕ ꯍꯥꯏꯗꯤ ꯑ ꯆꯨꯞꯅꯒꯤ ꯃꯤꯔꯥꯡ ꯑꯣꯏꯕ ꯑꯣꯏꯔꯗꯤ ꯀꯩꯁꯨꯝ ꯀꯥꯏꯗꯕꯣ ꯑꯃ ꯃꯤꯔꯥꯡ ꯑꯃ ꯇꯤꯜꯂꯛ ꯈꯨꯨꯝꯕꯤ ꯁꯨꯗꯣꯏ ꯃ ꯑꯃ ꯃꯤꯔꯥꯡ ꯂꯩꯗꯅ ꯈꯪꯕ꯭ꯔꯥ ꯑꯗꯨꯒꯨꯝꯕꯗꯣ ꯑꯣꯏꯖꯕ ꯍꯜꯂꯣ ꯎꯝ ꯍꯜꯂꯣ ꯄꯥꯏ ꯀꯣꯡ ꯍꯥꯏꯇ ꯅ